ꯑꯥꯎ ꯏꯁ ꯐꯖꯕꯤ ꯀꯥꯏꯅ
ꯑꯊꯤꯚ
ꯍ ꯍ ꯍꯣꯏ
ꯍ ꯀꯜꯂꯣꯕ ꯊꯤꯕꯤ
ꯍꯧꯒꯠꯂꯦ ꯍꯧꯒꯠꯂꯦ ꯑ ꯍꯧꯒꯠꯂꯦ ꯉꯁꯥꯏ ꯍꯣꯏ ꯉꯁꯥꯏ ꯑꯅ ꯍꯧꯒꯠꯂꯦ ꯄꯨꯡ ꯃꯔꯤ ꯃꯈꯥꯏꯗ
ꯑꯦ ꯄꯨꯡ ꯃꯔꯤ ꯃꯈꯥꯏꯗ ꯀꯥꯏꯅ ꯑꯩ ꯄꯨꯡ ꯃꯔꯤꯒ ꯄꯨꯡ ꯃꯔꯤꯒ ꯃꯤꯅꯤꯠ ꯀꯣꯟꯅ ꯇꯧꯔꯨꯔꯤꯗꯤ ꯅꯪꯃꯥꯏꯈꯠꯇꯦ ꯑꯩ ꯄꯨꯡ ꯃꯔꯤꯒ ꯀꯨꯟꯊ꯭ꯔꯥ ꯃꯉꯥ ꯆꯀꯥꯟꯗ ꯇꯋꯥꯣꯏ ꯇꯧꯋꯥꯣꯏꯅꯥꯪ ꯄꯥꯏ ꯈꯠꯇꯠꯇꯦ
ꯑꯦ ꯑꯩ ꯃꯔꯤ ꯃꯈꯥꯏꯗ ꯍꯧꯒꯠꯂꯒ ꯅꯪꯕꯨ ꯀꯣꯜ ꯇꯧꯕꯗꯣ ꯅꯪ ꯑꯣꯐꯂꯥꯏꯅꯦ
ꯏꯁ ꯍꯧꯒꯠꯁꯤ ꯍꯧꯒꯠꯇ꯭ꯔꯒ ꯍꯧꯒꯠ
ꯑꯧꯒꯠꯂꯦ ꯑꯦ ꯄꯥꯏꯈꯥꯗ ꯅꯪ ꯑꯩꯗꯤ ꯑ ꯅꯪꯕꯨ ꯀꯩ ꯍꯥꯏꯁꯤꯔꯥ ꯑ ꯇꯣꯝꯃꯤꯔꯥꯅ ꯀꯣꯜ ꯇꯧꯁꯦꯅ ꯇꯧꯕ ꯑꯗꯨꯒꯤ ꯅꯪꯗꯣ ꯑꯣꯐꯂꯥꯏꯟꯅꯦ ꯐꯖꯅ ꯇꯨꯝꯕ ꯃꯥꯜꯂꯦ ꯃꯪꯗꯣ ꯐꯖꯅ ꯃꯪꯕ ꯃꯥꯜꯂꯦ ꯅꯪꯁꯦ
ꯃꯁꯤ ꯃꯁꯤ ꯃꯥꯒꯤ ꯃꯪꯗ ꯃꯪꯕꯗꯣ ꯑꯁꯦꯡꯕ ꯑꯣꯏꯅ ꯈꯜꯂꯨ ꯃꯥꯜꯂꯦ
ꯏꯁ ꯃꯪꯗ ꯅꯠꯇꯦ ꯇꯁꯦꯡꯕꯅꯦ ꯑꯩꯒꯤ ꯑꯩꯗꯤꯀꯣ ꯃꯥꯡꯒꯨꯝꯕꯗꯤ ꯑꯩꯌꯥ ꯋꯥ ꯋꯥꯅꯦꯅ ꯈꯟꯗ
ꯏꯁ ꯋꯥꯅꯤꯅ ꯈꯟꯗꯦ
ꯑꯗꯨꯅꯦ ꯃꯪꯒꯨꯝꯕꯗꯤ ꯋꯥꯅꯤꯅ ꯈꯟꯕ꯭ꯔꯅꯦ ꯅꯪ ꯅꯪꯗꯤ ꯑꯁ ꯑꯗꯨꯒꯤ ꯑꯣꯏꯔꯝꯅꯦꯍꯦ ꯅꯪ ꯍꯧꯖꯤꯛ ꯍꯥꯏꯔꯤꯁꯦ
ꯅꯪꯗꯣ ꯅꯪꯒꯤ ꯃꯪꯗ ꯃꯪꯉꯒ ꯃꯪꯕꯗꯣ ꯑꯁꯦꯡꯕꯒꯤ ꯇꯥꯠꯇꯨ ꯂꯧꯕ ꯃꯥꯜꯂꯦ ꯅꯪꯒꯤꯗꯣ ꯑꯁ ꯉꯁꯥꯏ ꯄꯨꯡ ꯄꯨꯡ ꯃꯔꯤ ꯈꯔ ꯍꯦꯜꯂꯒ ꯀꯅ ꯑꯩꯅ ꯇꯧꯔꯒ ꯀꯩꯅꯣ
ꯅꯠꯇꯦ ꯅꯠꯇꯦ ꯅꯠꯇꯦ ꯅꯪꯒꯤ ꯑ ꯀꯩ ꯍꯥꯏꯁꯤꯔꯥ ꯅꯪꯒꯤ ꯃꯥꯡꯗꯅꯦ ꯅꯪꯒꯤ ꯃꯥꯡꯗꯅꯦ ꯅꯪꯅ ꯇꯧꯔꯝꯕꯗꯣ
ꯑꯩꯒꯤ ꯃꯥꯡꯗ ꯑꯩꯒꯤ ꯃꯥꯡꯗ ꯑꯩꯒꯤ ꯃꯥꯡꯗꯅꯦ ꯑꯩꯒꯤ ꯃꯥꯡꯗꯗꯤꯀꯣ ꯉꯁꯤ ꯉꯁꯤ ꯂꯧ ꯆꯜꯂ ꯂꯩꯔꯝꯃꯦ ꯑꯗꯨ ꯂꯧ ꯆꯜꯍꯜꯂꯑꯦ ꯆꯨꯝꯃꯦ ꯑꯩꯒꯤ ꯃꯥꯡꯗꯤ ꯌꯥꯝ ꯆꯨꯝꯥꯏꯅ ꯑꯩꯒꯤ
ꯄ ꯅꯠꯇꯦ
ꯑꯩꯒꯤ ꯃꯪꯗꯀꯣ ꯂꯩꯁꯥꯕꯤ ꯃꯁꯥꯛ ꯌꯥꯝ ꯐꯖꯕꯤꯕ ꯃꯁꯥꯛ ꯑꯣꯖꯥ ꯐꯖꯩ ꯃꯥꯕꯨ ꯐꯣꯟ ꯇꯧꯔꯒ ꯇꯩꯂꯛꯑꯝꯃꯦ ꯃꯗꯨ ꯄꯥꯏꯈꯠꯇꯦ ꯑꯁꯦꯡꯕ ꯑꯣꯏꯁꯨ ꯑꯣꯏꯔꯝꯃꯦ ꯎꯝ
ꯑꯍꯒꯦ ꯍꯥꯏꯒꯦ ꯅꯪ ꯇꯨꯝꯕꯗꯣ ꯑꯩꯅ ꯍꯧꯒꯠꯄꯒꯤꯅꯦꯕ ꯅꯪ ꯍꯧꯖꯤꯛ ꯂꯥꯎ ꯆꯠꯄꯗꯣ ꯅꯠꯇ꯭ꯔꯗꯤ ꯅꯪ ꯇꯣꯛꯂꯒ ꯂꯩꯔꯝꯅꯦ ꯑꯃꯨꯛ ꯍꯧꯖꯤꯛ ꯐꯥꯎ
ꯍꯣꯏ ꯍꯣꯏ ꯑꯗꯨꯗꯤ ꯅꯪ ꯅꯪꯅ ꯉꯝꯈ꯭ꯔꯣ ꯑꯩꯅ ꯆꯨꯝꯃꯒꯦ
ꯅꯠꯇꯦ ꯅꯠꯇꯦ ꯉꯝꯕ ꯆꯨꯝꯕ ꯅꯠꯇꯦ
ꯅꯪꯅ ꯉꯝꯈ꯭ꯔꯣ ꯑꯩꯅ ꯆꯨꯝꯃꯒꯦ ꯑꯁꯤ ꯌꯥꯝ ꯐꯔꯕ ꯋꯥꯅꯦ ꯀꯔꯤꯅꯣ
ꯅꯠꯇꯦ ꯅꯠꯇꯦ ꯅꯪ ꯉꯝꯈ꯭ꯔꯣ ꯑꯩ ꯆꯨꯝꯒꯦ ꯆꯨꯝꯕ ꯋꯥ ꯅꯠꯇꯦ ꯇꯁꯦꯡꯕꯒꯤ ꯋꯥꯅꯦ
ꯀꯩꯅꯣꯗꯣ
ꯀꯩ
ꯅꯁꯥꯕꯤꯁꯤꯡꯁꯦ
ꯑꯥꯎ
ꯃꯈꯣꯟ ꯇꯥꯕꯗ ꯐꯖꯕ ꯌꯥꯝꯖ ꯐꯖꯕꯁꯦ ꯆꯛꯁꯨꯁꯨ ꯑꯗꯨꯝ ꯐꯖꯒꯠꯂꯦ ꯆꯨꯝꯃꯦꯀꯣ
ꯁꯥꯛꯁꯨ ꯑꯗꯨꯝ ꯀꯩ ꯍꯥꯏꯕ
ꯐꯖꯒꯜꯂꯦ ꯍꯥꯏꯕ ꯁꯛꯁꯨ ꯐꯖꯒꯜꯂꯦ ꯍꯥꯏꯑ
ꯐꯖꯒꯜꯂꯦ ꯑꯣ ꯑꯣ ꯑꯗꯨꯔ ꯑꯁ ꯑꯗꯨꯗꯤ ꯈꯪꯗꯦ ꯍꯦ
ꯏꯁ ꯑꯗꯨꯗꯤ ꯅꯪ ꯌꯥꯝ ꯐꯖꯈ꯭ꯔ ꯅꯪ ꯈꯣꯟꯖꯦꯜꯁꯤ ꯇꯥꯕ ꯅꯨꯡꯉꯥꯏꯌꯦ ꯌꯥꯝ ꯐꯖꯔꯛꯑꯅꯤ ꯅꯪꯗꯣ ꯑꯁ
ꯑꯁ ꯐꯣꯟꯗꯒꯤ ꯑꯣꯏꯔꯝꯅꯤ ꯍꯥ
ꯐꯤꯂꯝ ꯀꯨꯝꯅꯤꯡꯕ꯭ꯔꯥ
ꯑꯁ ꯁꯤꯡꯒꯔ ꯇꯧꯒꯦ ꯇꯧꯕꯅꯦ
ꯍ ꯁꯤꯡꯒꯥꯔꯗꯤ ꯌꯥꯔꯣꯏꯍꯦ ꯑꯩ ꯗꯔꯦꯛꯇꯔꯅꯦ ꯑꯩ ꯐꯤꯂꯝ ꯃꯔꯤ ꯃꯉꯥꯗꯤ ꯁꯨꯔꯦ ꯄꯨꯊꯣꯛꯄ
ꯑ ꯑꯗꯨꯗꯤ ꯑꯩ ꯍꯥꯏꯒꯦ ꯑꯩ ꯍꯥꯏꯒꯦ ꯅꯪ ꯗꯥꯏꯔꯦꯛꯇꯔꯅꯦ ꯍꯥꯏꯕ ꯐꯤꯂꯝꯒꯤ
ꯗꯔꯛꯇꯔꯅꯦ ꯑ
ꯑꯗꯨꯗꯤ ꯅꯪꯒꯤ ꯗꯥꯏꯔꯦꯛꯇꯔ ꯅꯪ ꯗꯥꯏꯔꯦꯛꯇꯔ ꯇꯧꯕꯁꯦ ꯂꯥꯎꯒꯤ ꯗꯥꯏꯔꯦꯛꯇꯔ ꯑꯣꯏꯔꯝꯅꯤꯍꯦ ꯑꯗꯨꯗꯤ
ꯅꯠꯇꯦ ꯂꯎꯒꯤ ꯅꯠꯇꯦ
ꯑꯣꯏꯔꯝꯅꯦꯍꯦ ꯂꯥꯎꯒꯤ ꯗꯥꯏꯔꯦꯛꯇꯔ ꯑꯣꯏꯔꯝꯅꯦ ꯂꯥꯎꯒꯤꯗꯤ ꯂꯥꯎꯒꯤ ꯗꯥꯏꯔꯦꯛꯇꯔ ꯑꯣꯏꯔꯗꯤ ꯑꯩꯁꯦ ꯑꯁ ꯄꯥꯎ ꯐꯪꯅꯤ
ꯖꯤꯔꯣ ꯐꯪꯑꯣꯏꯍꯦ ꯁꯦ ꯄꯟꯊꯨꯡ ꯋꯥꯡꯃ ꯋꯥꯡꯃ ꯑꯗꯨꯁꯨ ꯑꯩ ꯄꯨꯊꯣꯛꯈꯤꯕꯅꯦ ꯑꯗꯨꯒ ꯆꯠꯂꯝꯗꯥꯏꯒꯤ ꯆꯠꯂꯝꯗꯥꯏꯒꯤ ꯀꯞꯄ ꯑꯁ ꯑꯗꯨꯝ ꯐꯤꯂꯝꯗꯣ ꯌꯦꯡꯉꯕ꯭ꯔꯥ
ꯅꯪꯒꯤꯁꯦ ꯂꯥꯎꯒꯦ ꯑꯔꯣꯝꯅꯍꯦꯛ ꯀꯃꯥꯏ ꯇꯥꯏꯗꯣꯏꯅꯣ ꯀꯃꯥꯏ ꯇꯧꯗꯣꯏꯅꯣ ꯍꯥꯏꯕꯗꯣ ꯑꯗꯨꯒꯨꯝꯕꯗꯤ ꯑꯩꯗꯤ ꯈꯪꯗꯦꯀꯣ ꯇꯥꯛꯄꯤꯌꯣ ꯇꯥꯛꯂꯗꯤ ꯈꯪꯗꯣꯏꯅꯦ ꯎ ꯒꯤ ꯗꯤꯔꯦꯛꯇꯔ ꯑꯔꯝꯅꯤ ꯀꯔꯤꯔꯥ ꯀ
ꯐꯖꯅ ꯐꯖꯅ ꯈꯣꯡꯉꯀꯣ ꯅꯣꯏ ꯏꯃꯨꯡꯗ ꯃꯤ ꯀꯌꯥ ꯁꯨꯕ꯭ꯔꯥ
ꯍꯥꯥ
ꯅꯣꯏ ꯏꯃꯨꯡꯗ ꯃꯤ ꯀꯌꯥꯃꯨꯛ ꯁꯨꯕ꯭ꯔꯥ ꯍꯥꯏꯕ ꯐꯖꯅ ꯈꯨꯝꯃꯣ
ꯍꯧꯖꯤꯛꯔꯣ
ꯑꯣ ꯑꯣ ꯑꯣ ꯑꯣ ꯃꯉꯥ
ꯑꯁ ꯅꯪꯅ ꯀꯔꯝꯕ
ꯑꯩꯅ ꯑꯇꯣꯝꯕꯤ ꯅꯠꯇꯦ ꯁꯦꯀꯦꯟ ꯃꯌꯥꯏꯗ ꯍꯣꯏ
ꯃꯌꯥꯏꯗ
ꯃꯌꯥꯏꯗ ꯍꯣꯏ
ꯅꯪ ꯃꯈꯥꯗ ꯑꯅꯤ ꯂꯩꯕ ꯅꯪ ꯃꯊꯛ ꯃꯈꯥꯗ ꯑꯅꯤ ꯂꯩꯕ ꯃꯊꯛꯇ ꯑꯅꯤ ꯂꯩꯕ
ꯃꯊꯛꯇ ꯑꯃ
ꯑꯗꯨꯗꯤ ꯃꯌꯥꯏ ꯗꯅꯤꯅꯥ ꯅꯥ ꯑꯅꯤ ꯁꯨꯕꯗꯅꯤꯅ
ꯑꯣ ꯑꯅꯤꯁꯨꯕꯅꯦ ꯍꯥꯏꯔꯒ ꯅꯪ ꯃꯌꯥꯏ ꯃꯌꯥꯏ ꯍꯥꯏꯔꯒ
ꯎꯝ ꯏꯁ ꯃꯌꯥꯏꯔꯣ ꯍꯥꯏꯔꯒꯅꯅ ꯍꯣꯏ ꯍꯣꯏ ꯍꯣꯏ ꯑꯅꯤꯁꯨꯕꯗ
ꯑꯁ
ꯍꯣꯏ ꯑꯅꯤꯁꯨꯕꯗ ꯍꯥꯏ ꯑ ꯅꯪꯁꯨ ꯑꯗꯨꯔꯥ
ꯎꯝ ꯅꯨꯄꯥ ꯀꯌꯥꯔꯣ
ꯅꯨꯄꯥꯅ ꯑꯍꯟꯕ ꯑꯃ
ꯅꯨꯄꯥ ꯑꯃꯥꯈꯥꯇꯪ
ꯍꯣꯏ
ꯑꯁ ꯄꯤ ꯌꯥꯝꯃꯥꯜꯂꯦ ꯑꯩ ꯅꯪ ꯂꯧꯔꯒꯦ ꯂꯧꯕ ꯂꯥꯛꯑꯒꯦ
ꯏꯁ ꯌꯥꯝꯗꯦ ꯌꯥꯝꯗꯦ ꯌꯥꯝꯗꯦ ꯌꯥꯝꯗꯦ ꯅꯨꯄꯤ ꯌꯥꯝꯗꯦ ꯅꯨꯄꯤ ꯌꯥꯝꯕꯗꯤ ꯐꯥꯕꯅꯦ ꯀꯔꯤꯔꯥ
ꯏꯁ ꯀꯩꯗꯧꯅꯤꯉꯥꯏ
ꯏꯁ ꯅꯨꯄꯤ ꯅꯠꯇꯦ ꯆꯥꯅꯤꯡꯉꯥꯏ ꯅꯠꯇꯦ ꯏꯃꯨꯡꯒꯤ ꯊꯕꯛꯒꯨꯝꯕ ꯏꯃꯨꯡꯒꯤ ꯊꯕꯛꯀꯨꯝꯕ ꯀꯩꯒꯨꯝꯕ ꯑꯗꯨꯒ ꯅꯨꯄꯥꯁꯤꯡ ꯑꯦ ꯅꯨꯄꯤꯁꯤꯡꯗꯤꯀꯣ
ꯎꯝ
ꯀꯩ ꯍꯥꯏꯁꯤꯔꯥ ꯂꯥꯏꯔꯤꯛꯀꯨꯝꯕꯁꯨ ꯍꯛꯏꯕꯅꯦ ꯀꯩ ꯀꯩꯒꯨꯝꯒꯨꯝꯕ꯭ꯔ ꯑꯁ ꯑꯗꯨꯝ ꯍꯩꯕꯅꯦ ꯅꯨꯄꯥꯗꯒꯤꯗꯤ
ꯑꯗꯨ ꯅꯪꯗꯤ ꯂꯥꯏꯔꯛꯁꯨ ꯌꯥꯝ ꯄꯥꯡꯂꯤꯁꯤꯗꯤ
ꯑꯦꯁ ꯌꯥꯝ ꯍꯩꯗꯅ ꯅꯪ
ꯌꯥꯝ ꯄꯪꯉꯒ ꯅꯍꯥꯟ ꯄꯨꯡ ꯇꯔꯦꯠ ꯃꯈꯥꯏ ꯄꯥꯎꯗ ꯅꯪ ꯃꯤꯡ ꯄꯜꯂꯒ ꯍꯥꯏꯔꯛꯑꯦ ꯂꯧꯔꯒ ꯃꯥꯔꯛꯇꯨ ꯖꯤꯔꯣꯐꯥꯎ ꯄꯤꯅꯤꯡꯗꯦ ꯍꯥꯏ ꯖꯤꯔꯣꯒꯤ ꯇꯪꯈꯥꯏ ꯇꯪꯈꯥꯏ ꯄꯤꯌꯦ ꯍꯥꯏ
ꯅꯠꯇꯦ ꯅꯠꯇꯦ ꯑꯗꯣ ꯅꯪ ꯃꯤ ꯇꯣꯉꯟꯔꯝꯒꯅꯦ ꯅꯣꯏꯒꯤ ꯅꯣꯏꯒꯤ ꯃꯤ ꯑꯣꯏꯔꯝꯅꯤ ꯑꯗꯨꯗꯤ ꯃꯤ ꯇꯨꯉꯜꯂꯦ ꯇꯥꯕ꯭ꯔꯣ ꯇꯥꯕ꯭ꯔꯣ ꯇꯥꯕ꯭ꯔꯣ ꯍꯂ‌ꯣ ꯇꯥꯕ꯭ꯔ‌ꯣ